ꯑ
ꯍꯂꯣ
ꯀꯥꯔꯔꯕ
ꯑ
ꯎꯝ
ꯇꯥꯏꯦ
ꯑꯥ
ꯑ
ꯆꯥꯛ ꯆꯥꯔꯕꯣ
ꯍꯥ
ꯆꯠ ꯁꯥꯔꯕ꯭ꯔꯣ ꯀꯔꯤꯅꯥ ꯇꯥꯔꯒꯦ
ꯍꯋꯥꯏꯒ ꯑꯂꯨꯒ ꯅꯥꯀꯨꯞꯄꯤ
ꯍꯥꯎꯕ꯭ꯔꯣ
ꯅꯪꯗꯤ
ꯅꯪ ꯏ ꯣꯣꯏꯁꯇꯣ
ꯍꯥ꯫
ꯇꯥꯕꯔꯣ꯫
ꯗꯤ ꯆꯥꯛ ꯆꯥꯔꯕꯨ ꯍꯥꯏꯕ ꯑꯧ
ꯏꯁꯂꯣ ꯆꯠꯂꯦ ꯅꯪꯒꯤ ꯕꯣꯏꯁꯇꯣ꯫
ꯅꯪꯒꯤꯁꯨꯅꯦ꯫ ꯀꯩꯗꯧꯔꯤꯅꯣ꯫
ꯍꯜꯂꯣ꯫ ꯍꯜꯂꯣ꯫